ꯎꯝ ꯍꯜꯂꯣ
ꯀꯩꯅꯣ ꯅꯍꯥꯟꯒꯩꯗꯤ ꯀꯩꯅꯣ ꯇꯧꯕꯅꯦ ꯅꯪꯒꯩꯒ ꯇꯧꯃꯤꯟꯅꯕꯁꯦ
ꯑꯥ
ꯅꯪꯒꯤꯁꯨ ꯇꯥꯛ ꯆꯠꯄꯅꯦ ꯑꯩꯒꯤꯁꯨ ꯇꯥꯛ ꯆꯠꯄꯅꯦꯕ ꯉꯁꯤꯅ ꯅꯪꯅ ꯇꯧꯔꯛꯑꯒꯅ ꯑꯩꯉꯣꯟꯗ ꯂꯥꯛꯇ꯭ꯔꯦ ꯑꯃꯨꯛ
ꯂꯥꯛꯇꯦꯌꯦ ꯀꯩꯅꯣꯗꯨꯁꯨ ꯂꯥꯛꯇꯦ ꯑꯗꯨꯗꯣ ꯍꯥꯟꯅꯗꯤ ꯁꯦꯀꯦꯟꯗꯔꯤ ꯄ꯭ꯔꯥꯏꯃꯥꯔꯤ ꯈꯥꯏꯗꯣꯛꯄꯗꯣ
ꯑꯥ
ꯑꯗꯨ ꯈꯥꯏꯗꯣꯛꯑꯝꯗ꯭ꯔꯦꯕ ꯑꯩꯁꯨ ꯌꯦꯡꯉꯝꯃꯦꯕ ꯑ ꯁꯃꯥꯟꯗꯅ ꯑꯩꯉꯣꯟꯗ ꯀꯣꯜ ꯇꯧꯔꯛꯑꯝꯕꯗꯣ
ꯑ
ꯑꯗꯨꯁꯨ ꯇꯧꯗꯦꯕ ꯑꯗꯨꯅ ꯇꯧꯔꯛꯄ ꯃꯤꯗꯣ ꯑꯗꯨ ꯈꯤꯇꯪꯅꯦꯕ ꯍꯧꯖꯤꯛ ꯄꯩꯁꯥ ꯐꯪꯗ꯭ꯔꯤꯁꯦ ꯍꯪꯉꯗꯤꯦ ꯑꯗꯨꯅꯦ ꯅꯪꯁꯨ ꯇꯧ ꯑꯩꯁꯨ ꯇꯧꯗꯣꯏꯅ ꯑ ꯃꯥꯍꯟꯁꯦ
ꯑꯗꯨꯅꯅꯤꯅꯦ ꯑꯣ ꯑꯗꯨꯅ ꯑꯣꯏꯔꯅꯦ ꯔꯣꯁꯟ ꯑꯩꯉꯣꯟꯗ ꯃꯉꯥ ꯃꯉꯥ ꯅꯪꯒꯤ ꯃꯉꯥ ꯑꯩꯒꯤ ꯃꯉꯥ ꯍꯥꯏꯁꯦ ꯑꯩ ꯀꯔꯤꯅꯣ ꯁꯤꯅꯤ
ꯑꯗꯨ ꯑꯗꯨꯃꯥꯏꯅ ꯇꯧꯒꯗꯗꯤ ꯌꯥꯔꯣꯏꯕ
ꯎꯝ ꯍꯥꯟꯅꯗꯤ ꯇꯧꯗ ꯁꯅꯥꯝꯆꯥꯈꯩꯒ ꯇꯧꯕꯁꯦ ꯑꯗꯨꯝ ꯆꯠꯂꯦꯕ ꯈꯪꯕ꯭ꯔꯥ
ꯎꯝ ꯆꯇ ꯁꯇꯇ꯭ꯔ
ꯀꯔꯤ ꯀꯣꯛꯅꯣꯣꯦ ꯄꯩꯁꯥꯁꯨ ꯂꯥꯛꯇ꯭ꯔꯦ
ꯅꯪ ꯅꯪ ꯑꯩꯁꯨ ꯑꯍꯥꯟꯕꯗ ꯑꯗꯨꯃꯥꯏꯅ ꯇꯧꯔꯝꯗꯧ ꯃꯥꯜꯂꯦꯕ ꯍꯥꯏꯗꯤ ꯄꯥꯏꯔꯛꯏꯕ ꯃꯤꯗꯨꯅ ꯄ꯭ꯔꯥꯏꯃꯥꯔꯤ ꯁꯦꯀꯦꯟꯗꯔꯤ ꯑꯣꯏꯔꯒ ꯇꯧꯔꯛꯏꯕ ꯃꯤꯗꯨꯅ ꯄ꯭ꯔꯥꯏꯃꯥꯔꯤ ꯑꯣꯏꯕ ꯀꯥꯏꯅꯒꯀꯣ ꯑꯗꯨꯃꯥꯏꯅ ꯈꯜꯂꯝꯃꯦꯕ ꯍꯥꯏꯗꯤ ꯑꯩꯈꯣꯏꯒꯤ ꯃꯃꯥꯡꯗ ꯅꯪ ꯅꯪ ꯌꯥꯎꯔꯝꯃꯔꯣꯏ ꯃꯃꯥꯡꯗ ꯋꯥꯔꯤ ꯁꯥꯟꯅꯕ ꯗꯥꯏꯂꯣꯛ ꯇꯧꯔꯒ ꯋꯥꯔꯤ ꯁꯥꯟꯅꯕ ꯑꯃ ꯌꯥꯎꯈꯤꯕ
ꯑꯥ
ꯑꯗꯨꯗ ꯑꯩ ꯂꯨꯄꯥ ꯆꯝꯃꯉꯥ ꯐꯥꯎꯕꯨꯝ ꯌꯥꯎꯈꯤꯕ ꯑꯗꯨꯒꯤꯗꯨꯗ ꯑꯗꯨꯃꯥꯏꯅ ꯇꯧꯈꯤꯕ ꯑꯗ ꯍꯟꯗꯛꯀꯤꯗꯤ ꯍꯟꯗꯛꯀꯤꯁꯨ ꯑꯗꯨꯥꯏ ꯇꯧꯔꯝꯒꯗ꯭ꯔꯦ ꯈꯔ ꯇꯧꯗ꯭ꯔꯦ
ꯇꯧꯗ ꯅꯍꯥꯟꯈꯩꯗꯤ ꯇꯧꯍꯧꯗꯕꯅꯤ
ꯑ ꯅꯪ ꯍꯧꯖꯤꯛ ꯅꯪ ꯍꯧꯖꯤꯛ ꯑꯩꯉꯣꯟ ꯇꯧꯔꯛꯏꯁꯦ ꯁꯤꯁꯤꯦ ꯅꯪꯒꯤꯗ ꯁꯝꯃꯤꯠ ꯇꯧꯗꯣꯏꯅꯦꯕ ꯅꯪꯒꯤ ꯑꯣꯏꯅ ꯑꯩꯒꯤ ꯌꯥꯎꯔꯔꯕꯁꯤꯗ
ꯑꯣ ꯑꯗꯨꯅꯤꯅꯦ ꯀꯩꯅꯣꯅ ꯃꯉꯥ ꯃꯉꯥ ꯁꯥꯟꯖꯔꯛꯏꯖꯥ ꯑꯩ ꯃꯩꯁꯤ ꯌꯥꯎꯗꯦꯕꯀꯣ ꯑꯩꯠ ꯌꯧꯔꯤꯑꯦꯕ ꯁꯤ ꯇꯧꯔꯒ ꯁꯤ ꯂꯣꯏꯒ ꯆꯥ ꯁꯝ ꯇꯧꯔꯨꯒꯦꯕ
ꯑꯣ ꯌꯥꯏ ꯌꯥꯏ ꯌꯥꯏ
ꯍꯖ
ꯊ ꯊ ꯅꯪ ꯍꯧꯖꯤꯛ ꯆꯥꯔꯖ ꯇꯧꯒꯦꯔꯥ ꯑꯗꯨ ꯍꯧꯖꯤꯛ ꯍꯧꯖꯤꯛ ꯉꯥꯏꯍꯥꯛ ꯊꯝꯒꯦ ꯍꯥꯏꯔꯕ ꯑꯗꯨꯅꯦ ꯁꯤꯃꯗꯤ ꯄꯥꯏꯍꯧꯕꯅ ꯐꯠꯇ꯭ꯔꯣ ꯑꯗꯨꯧ ꯇꯧꯁꯨ ꯇꯧꯔꯛꯑꯕꯅꯤꯅ ꯑꯖꯤ ꯍꯖꯤꯗ ꯑꯗ ꯀꯅꯦ ꯀꯣ ꯄꯨꯁꯂ ꯍꯥꯏ ꯀꯔꯤꯁꯤ ꯀꯣꯜꯗꯧꯕ ꯇꯛꯈꯤꯕ ꯑꯥ ꯑꯗꯨꯒꯤ ꯑꯣꯏꯅ ꯇꯠꯈ꯭ꯔꯤꯦꯗꯣ ꯑꯣ ꯑꯗꯨꯣ ꯑꯩꯗꯤ ꯁꯝꯃꯤꯠ ꯇꯧꯔꯝꯃꯔꯣꯏꯗ꯭ꯔꯥꯅ ꯑꯗꯨꯒ ꯃꯈꯥꯗꯤ ꯑꯆꯪꯕ ꯃꯇꯝ ꯍꯥꯏꯔꯒ ꯁꯚꯦꯟ ꯇꯨ ꯊ꯭ꯔꯤꯒ ꯍꯥꯏꯗꯨ ꯀꯩꯅꯣ
ꯑ ꯃꯤꯅꯠꯅꯦ ꯃꯤꯅꯠ ꯅ ꯅꯠꯇꯦ ꯁꯦꯀꯦꯟꯅ ꯁꯦꯀꯦꯦ ꯃꯁꯥꯅꯗꯣ ꯑꯗꯥꯏꯗ ꯑꯗꯨꯝ ꯀꯛꯄꯅꯦ ꯁꯚꯦꯟ ꯇꯨ ꯐꯥꯏꯚ ꯐꯥꯏꯕ ꯑꯗꯥꯏꯗꯣ ꯑꯩꯗꯤ ꯑꯥ ꯑꯥ ꯆꯤꯀꯦꯟꯗ ꯀꯛꯄꯅꯦ ꯇꯕꯤ ꯏꯗ꯭ꯔ
ꯑꯣ ꯑꯗꯨꯗ ꯅꯪꯅ ꯃꯤꯅ ꯌꯥꯝ ꯇꯥꯟꯁꯩ ꯌꯥꯝ ꯇꯥꯟꯖꯦ ꯍꯥꯏꯗꯤ ꯁꯤꯒꯤ ꯃꯔꯝ ꯑꯣꯏꯔꯝꯕꯅꯤꯕ
ꯎꯝ ꯑꯗꯨ ꯈꯪꯗꯦ ꯃꯣꯏꯅ ꯍꯥꯏꯕꯗꯣ ꯂꯣꯏ ꯑꯃꯣꯝꯗ ꯆꯥꯝ ꯆꯥꯝꯃꯡ ꯏ ꯃꯥ ꯑꯗꯨ
ꯑ ꯑꯩꯠꯇꯤ ꯑꯩꯠꯇꯤ ꯍꯥꯏꯌꯦ ꯑꯩꯠꯇꯤ ꯑꯩꯠꯇꯤꯗ ꯍꯥꯏꯌꯦ ꯆꯥꯝ ꯆꯥꯝꯃ ꯍꯥꯏꯗ꯭ꯔꯦ ꯑꯩꯗꯤ ꯑꯩꯗꯤꯅꯦ ꯑꯩꯁꯨ ꯑꯩꯅ ꯑꯩꯉꯣꯟꯗꯁꯨ ꯊꯥꯔꯛꯄꯗ ꯅꯨꯨꯄꯥ ꯌꯦꯡꯉꯦꯕꯀꯣ ꯀꯣꯜꯠ ꯇꯔꯥ ꯐꯥꯎꯕꯗ ꯑꯩꯠꯇꯤ ꯑꯩꯠꯇꯤ ꯇꯥꯜꯂꯦꯅ ꯍꯥꯏꯔꯛꯄ ꯃꯣꯏꯅꯅꯦ ꯑꯗꯨꯅ ꯍꯥꯏꯔꯛꯑꯦꯕ
ꯎꯝ ꯎꯝ ꯃꯤꯅꯤꯠ ꯇꯔꯥꯗ ꯃꯣꯏꯁꯤꯗ ꯀꯛꯏꯁꯦ ꯑꯗꯨꯏ ꯇꯥꯔꯒꯗꯤ ꯃꯣꯏꯅ ꯋꯥꯟ ꯑꯠꯇꯤ ꯃꯤꯅꯠ ꯅꯥꯕꯅꯦ ꯑꯗꯨ ꯈꯪꯗꯦ
ꯋꯥꯟ ꯑꯩꯠꯇꯤ ꯃꯤꯅꯤꯠ ꯑꯗ
ꯋꯥꯟ ꯑꯥꯏꯠꯇꯤ ꯃꯤꯅꯠ ꯍꯥꯏꯕ꯭ꯔꯥ ꯀꯩꯅꯣꯝ ꯍꯥꯏꯕꯅꯤ
ꯈꯪꯦ ꯃ ꯊꯤ ꯃꯤ ꯊ ꯀꯩꯁꯤꯀ
ꯋꯥꯟ ꯑꯥꯏꯠꯇꯤ ꯑꯩꯗꯤ ꯇꯥꯛꯁꯂ ꯋꯥꯟ ꯑꯥꯏꯠꯇꯤ ꯃꯤꯅꯠꯇꯧꯗꯤ ꯇꯧꯅ ꯍꯥꯏꯒꯨꯝ ꯇꯧ
ꯑꯣ ꯑꯗꯨꯕꯨꯗꯤ ꯌꯧꯕꯁꯨ ꯌꯥꯏꯗ ꯍꯥꯏꯗꯤ ꯎꯝ ꯃꯤ ꯀꯨꯟꯊ꯭ꯔꯥ ꯊꯣꯛꯛꯇꯣꯏꯅꯤ ꯅꯪꯒ ꯑꯩꯒꯁꯤꯁꯨ ꯀꯨꯟꯊ꯭ꯔꯥ
ꯍꯧꯖꯤꯛꯇ ꯌꯥꯕꯅꯤ ꯍꯧꯖꯤꯛꯇꯤꯛ ꯈꯨꯗꯛ ꯈꯨꯗꯛ ꯇꯧꯕ ꯌꯥꯏꯗꯅ ꯍꯥꯟꯅ ꯌꯥꯔꯝꯗꯦꯕ ꯌꯥꯔꯝꯗ ꯁꯤ ꯑꯃꯨꯛ ꯖꯤꯦꯔꯣꯛ ꯃꯊꯟꯇ ꯄꯨꯛꯆꯠ ꯆꯠꯈꯤꯕ ꯌꯥꯎꯋꯦꯕ ꯇꯥꯛꯁꯦꯀꯣ ꯂꯥꯛꯇꯕꯤꯗ
ꯍꯧꯖꯤꯕꯔꯗ꯭ꯔꯣ
ꯑꯗꯨꯅ ꯇꯧꯔꯀꯥꯟꯗꯅꯦꯀꯣ ꯂꯥꯛꯇꯕ ꯑꯗꯣ ꯁꯅꯥꯟꯆꯥꯒꯩ ꯋꯥꯔꯤ ꯁꯥꯟꯅꯕꯗꯣ ꯑꯩꯅ ꯇꯧꯔꯦꯗꯅ ꯄꯥꯏꯗꯅ ꯅꯦꯛꯂꯒ ꯑꯗꯨꯝ ꯇꯣꯛꯈꯤꯕ ꯑꯗꯨ ꯑꯗꯨꯝ ꯌꯥꯎꯋꯦꯕ
ꯑꯣ ꯑꯩꯒꯤꯗꯤ ꯑꯩꯁꯦ ꯍꯧꯖꯤꯛ ꯍꯦꯛ ꯇꯧꯔꯤꯁꯦ ꯅꯥꯟꯅꯔꯒ ꯑꯁ ꯏꯕꯥꯟꯅꯤꯒꯤꯗꯨ ꯁ ꯃꯉꯥ ꯇꯧꯊꯣꯛꯁꯦ
ꯎꯝ
ꯅꯪ ꯑꯗꯨ ꯅꯪꯉꯣꯟꯗ ꯅꯪꯉꯣꯟꯗ ꯔꯣꯁꯟꯒꯤ ꯃꯉꯥ ꯑꯗꯨ ꯑꯩꯗꯤ ꯃꯉꯥ ꯑꯣꯏꯗ ꯇꯔꯥ ꯁꯨꯔꯦꯅꯦ ꯑ ꯑꯩꯒꯤ ꯃꯉꯥ ꯑꯃ ꯅꯉꯣꯟ ꯇꯧꯔꯕ ꯔꯣꯁꯟꯅ ꯑꯃꯨꯛ ꯃꯉꯥꯃꯨꯛ ꯇꯣꯛꯑꯕ ꯑꯗꯒꯤ ꯑꯩꯁꯨ ꯇꯔ ꯁꯨꯔꯅꯤ ꯑꯗꯨꯒ ꯁꯟꯗꯤꯞꯀꯤꯁꯨ ꯀꯛꯅꯤ ꯍꯥꯏꯍꯧꯋꯦꯕ
ꯁꯟꯗꯦꯞꯀꯤꯗꯣ ꯁꯤꯒꯤ ꯇꯥꯛꯁ ꯇꯧꯗ꯭ꯔꯗꯤ ꯀꯛꯅꯤ ꯍꯥꯏꯍꯧꯕꯅꯤ ꯃꯥꯏ
ꯑꯣ ꯇꯀꯥ ꯇꯥꯂꯦꯃꯆꯈ꯭ꯔ ꯃꯊꯧ ꯂꯩꯇ꯭ꯔꯦ ꯍꯥꯏꯁ ꯁꯦꯡꯅ
ꯗꯣꯛꯁꯟꯗꯤ ꯇꯧ ꯃꯥꯜꯂꯦꯅꯦꯕ
ꯗꯣꯔꯁꯟ ꯇꯧꯕꯅꯦ ꯗꯣꯔꯁꯟ ꯧ ꯇꯧ ꯌꯥꯅꯤꯌꯦ ꯗꯣꯔꯁꯟ ꯅꯝꯕꯔ ꯂꯧꯔꯒ ꯍꯥꯏꯌꯦꯡꯨꯝ ꯗꯣꯔꯁꯥꯟꯒꯌꯥ ꯑꯃꯨꯛ
ꯑꯗꯨꯝ ꯂꯥꯛꯑꯗꯕꯅꯦ ꯑꯩ ꯍꯌꯦꯡ ꯂꯥꯛꯑꯅꯤ ꯑꯥꯗ ꯑꯗꯨꯝ ꯐꯝꯃ ꯋꯥꯔꯤ ꯁꯥꯟꯅꯔꯁꯤ ꯀꯩꯅꯣ
ꯌꯥꯏꯌꯦ ꯑꯗꯨꯁꯨ ꯉꯥꯏꯍꯥꯛ ꯐꯝꯃꯦꯅ ꯑꯗꯨꯒ ꯃꯤ ꯅꯪ ꯇꯧꯔꯃꯤꯈ ꯇꯧꯔꯏꯁꯨ ꯈꯛꯇꯉ ꯃꯤ ꯈ ꯇꯧꯔꯒꯦ ꯑꯗꯨꯃꯥꯏꯅ ꯇꯧꯔꯁꯤ ꯀ ꯋꯥꯀꯤ ꯆꯗꯤ ꯊ
ꯍꯧꯖꯤ ꯆꯦ
ꯅꯪꯒꯤ ꯑꯗꯨꯒꯤ ꯐꯣꯟꯗ ꯐ꯭ꯔꯦꯟꯗꯨꯒꯤ ꯀꯌꯥ ꯆꯪꯉꯛꯑꯒꯦ ꯆꯪꯉ ꯀꯩꯝ ꯆꯪꯉꯛꯇ꯭ꯔꯤꯕ ꯍꯥꯏꯗꯤ ꯄ꯭ꯔꯣꯁꯦꯁꯤꯡ ꯂꯩꯕꯗꯣ
ꯑꯩꯒꯤꯔꯣ
ꯑꯥ
ꯀꯦꯝ ꯆꯪꯗ
ꯐꯣꯏꯅꯦ ꯐꯦꯟꯒꯤꯁ
ꯑꯥ ꯆꯉꯣ ꯈꯨꯗꯤ ꯌꯥꯔꯕꯅꯤ ꯄꯨꯁ
ꯆꯥꯛ ꯆꯦꯛꯀꯤꯡ ꯅꯨꯡꯀꯤꯡ ꯇꯧꯔꯛꯈꯤꯅꯤꯅ
ꯆꯦꯛꯀꯤꯡ ꯋꯨꯛꯀꯤꯡ ꯑꯗꯨꯝ ꯇꯧ ꯂꯩꯔꯦ ꯆꯦꯛꯀꯤꯡ ꯆꯦꯛꯀꯤꯡꯗ ꯊꯥꯔ ꯂꯩꯔꯦ ꯏ ꯈꯥꯔꯦ
ꯑꯗꯨꯗ ꯐꯠꯂꯝ ꯑꯃꯨꯛ ꯆꯉꯀꯩꯗꯧ ꯃꯥꯜꯂꯦ ꯁꯤꯗ ꯇꯧꯔꯤꯕ ꯄꯣꯠꯁꯦ ꯑꯃꯨꯛ ꯇ꯭ꯔꯥꯟꯁꯀ꯭ꯔꯤꯞ ꯁꯣꯝꯗ ꯊꯥꯖꯤꯟꯗꯣꯏꯅꯦꯕ ꯃꯣꯏꯅ ꯇꯧꯔꯤꯁꯦ ꯑꯩꯈꯣꯏ ꯏꯃꯥꯅꯤ ꯃꯣꯏ ꯁꯥꯟꯅꯔꯤꯁꯦ
ꯑ
ꯁꯤ ꯇ꯭ꯔꯥꯟꯁꯀ꯭ꯔꯤꯞꯁꯟꯒꯤꯗ ꯑꯃꯨꯛ ꯊꯥꯒꯛꯇꯤꯅꯦ ꯃꯣꯏꯅ ꯈꯪꯉꯕ
ꯑꯗꯨꯗ ꯏꯗ ꯇ꯭ꯔꯥꯟꯁꯀ꯭ꯔꯤꯞꯁꯟ ꯌꯦꯡꯉꯦ ꯇ꯭ꯔꯥꯟꯁꯀ꯭ꯔꯤꯞꯁꯟꯗ ꯄꯥꯕꯗ ꯀꯩ ꯀꯩꯅꯣ ꯃꯌꯥꯝ ꯌꯥꯎꯔꯛꯏꯗꯣ
ꯑꯗꯨꯅꯦ
ꯁꯤꯦ ꯇꯣꯋꯥꯒ
ꯑꯗꯨ ꯏꯕꯥꯅꯤ ꯑꯗꯨꯅꯦ ꯏꯕꯥꯅꯤꯁꯤꯣꯏꯁꯤꯅ ꯑꯩꯈꯣꯏ ꯇ꯭ꯔꯥꯟꯁꯀ꯭ꯔꯤꯞꯁꯟ ꯑꯃ ꯊꯣꯛꯂꯛꯀꯅꯤꯅꯦꯕ ꯀꯅꯤꯀꯣ ꯊꯤꯁꯤꯗ
ꯆꯆꯦ ꯂꯣꯏꯁꯤꯜꯂ ꯇ꯭ꯔꯥꯟꯁꯀ꯭ꯔꯤꯞꯁꯟꯗꯣ ꯑꯃ ꯍꯥꯞꯍꯟꯒꯦ ꯇꯧꯕꯅꯤ
ꯑꯩꯒꯤꯁꯨ ꯑꯝꯇꯪ ꯌꯥꯗꯕ ꯇꯧꯔ ꯊꯧꯁꯦ
ꯁꯤ ꯂꯣꯏꯁꯤꯟꯗ꯭ꯔꯤꯈꯩꯗꯤ ꯍꯥꯞ ꯌꯥꯔꯣꯏꯌꯦꯕꯨꯗꯨ ꯃꯤ ꯍꯥꯞ ꯌꯥꯔꯣꯏ ꯍꯥꯏꯅꯩꯗꯨꯗꯤ
ꯑꯗꯨꯅꯦ ꯑꯗ ꯑꯩꯒꯤꯁꯦ ꯂꯣꯏꯔꯀꯥꯟꯗꯀꯣ ꯂꯣꯏꯔꯦ ꯑꯗꯨꯩꯗꯤꯩ ꯚꯦꯁꯟ ꯅꯪ ꯚꯦꯗꯦꯁꯟ ꯑꯩ ꯚꯦꯗꯦꯁꯟ ꯇꯧꯗꯧꯕ ꯉꯝꯅꯤ ꯈꯕꯗ
ꯈꯪꯗꯦ ꯑꯩ ꯇꯧꯗꯦ ꯌꯥꯔꯦ ꯇ꯭ꯔꯥꯟꯁꯀꯦꯛꯁꯟ ꯍꯥꯞꯆꯔꯁꯨꯅꯤ ꯃꯣꯏ
ꯑꯗꯨ ꯍꯥꯟꯅ ꯇꯧꯈꯤꯕꯗꯣ ꯑꯃꯨꯛ ꯍꯥꯞꯄꯛꯀꯗ꯭ꯔꯣ
ꯈꯪꯗꯦ ꯃꯣꯏ ꯍꯪꯉꯒꯦ ꯑꯩ ꯍꯪꯉꯒ ꯍꯥꯏꯔꯒꯦ ꯁꯤ ꯂꯣꯏꯁꯤꯜꯂꯀꯥꯟꯗ ꯍꯪꯕꯗꯣ ꯁꯤ ꯂꯣꯏꯁꯤꯜꯂꯔꯣ ꯍꯥꯏꯔꯛꯄꯅꯤꯅꯅꯦ ꯁꯤ ꯂꯣꯏꯁꯤꯜꯂꯦ ꯑꯩꯅ ꯇꯁꯥꯃꯥꯏꯅ ꯇꯧꯒꯦꯅ ꯑꯩꯒꯤꯗꯣ ꯍꯥꯏꯔꯅꯦꯕ ꯑꯗꯨꯒ ꯃꯣꯏꯗ ꯍꯥꯏꯍꯜꯂꯛꯑꯗꯕꯅꯤ
ꯅꯪ ꯑꯃꯐꯧ ꯑꯃ ꯁꯕꯃꯤꯠ ꯇꯧꯈꯤꯕꯣ ꯅꯪ
ꯑꯝꯐꯧ ꯇꯧꯗꯦ ꯍꯥꯏꯕ
ꯑꯃꯝꯇ ꯑꯃꯨꯛ ꯇꯧꯈꯤꯗꯕ꯭ꯔꯕ ꯀꯩꯅꯣꯁꯦ ꯍꯥꯏꯗꯤ ꯅꯪ ꯇ꯭ꯔꯥꯟꯁ ꯁꯪꯒꯤꯗꯪ ꯇꯦꯁ ꯀꯨꯟ ꯑꯃ ꯏꯈꯤꯗꯅ
ꯑꯩ ꯑꯃꯗ ꯍꯦꯟꯅ ꯇꯧꯈꯤꯗꯦ ꯍꯥꯏꯕ ꯑꯗꯨꯝ ꯂꯣꯏꯁꯤꯟꯒꯦ ꯈꯪꯗꯦ ꯀꯃꯥꯏꯅ ꯇꯧꯔꯒꯅ ꯑꯗꯨꯝ ꯁꯨꯛꯄꯥꯏ ꯄꯥꯏꯗꯕꯅꯦꯕ ꯑꯗꯨ ꯑꯗꯨꯝ ꯇꯧꯈ꯭ꯔꯦ ꯑꯗꯨꯝ
ꯑꯩꯗꯤ ꯁꯨꯡꯇꯧ ꯇꯧꯈꯤꯗꯦꯕ ꯀꯒꯤꯅ ꯑꯃꯛꯧ ꯑꯩꯒꯤꯁꯨꯠ ꯇꯧ ꯌꯥꯈꯤꯗꯕ ꯑꯃ ꯌꯥꯎꯈꯤꯕ ꯑꯗꯨꯝ ꯇꯧ ꯌꯥꯈꯤꯗꯕꯗ ꯑꯩꯅ ꯌꯥꯔꯀꯥꯟꯗ ꯇꯧꯔꯒꯦꯅ ꯊꯝꯈꯤꯕꯅꯦꯕ
ꯑꯗꯨꯒ ꯃꯁꯥ ꯑꯃꯇꯣꯟꯗ ꯌꯥꯔꯝꯗ꯭ꯔꯦ ꯑꯦꯛꯖꯥꯝ ꯂꯣꯏꯔꯝꯗ ꯑꯩꯅ ꯑꯩ ꯑꯦꯛꯖꯥꯝ ꯊꯥꯔꯝꯃꯣꯏꯗꯕꯅꯦ ꯑꯩꯁꯦ
ꯁꯥꯡ ꯆ ꯇꯥꯏ ꯆꯪꯤ ꯍꯥꯏ ꯆꯥꯛꯁꯤ ꯍꯔ ꯅꯨꯡꯉꯥꯏꯔꯝꯅꯤꯕꯣ
ꯃꯤ ꯅꯍꯥꯟ ꯋꯥꯔꯤ ꯁꯥꯟꯅ ꯆꯠꯂꯤꯅꯦ ꯑꯩꯈꯣꯏꯅꯤꯀꯣ ꯑꯁ ꯆꯪꯗꯦ ꯆꯪ ꯇꯨꯝ ꯃꯣꯒꯠꯂꯛꯄꯗ ꯆꯪꯉꯦ ꯑꯩ ꯆꯪꯅꯤ ꯆꯪꯒꯅꯤ ꯇꯨꯝ ꯃꯣꯠꯂꯛꯄꯗ ꯆꯪꯅꯤꯅꯦ ꯃꯥ ꯅꯨꯡꯉꯥꯏꯔꯛꯏꯅꯤ
ꯀꯣꯆꯤꯡ ꯀꯩꯅꯣꯝ ꯂꯩꯁꯤ ꯂꯩ ꯂꯩ ꯇꯥꯗ꯭ꯔꯣ ꯀꯣꯆꯤꯡ ꯀ ꯀꯣꯆꯤꯡꯒꯤ ꯃꯦꯝꯕꯔꯁꯤꯞꯀ ꯂꯩꯁꯜꯂꯦ ꯍꯥꯏꯁꯦ ꯁꯪꯈ꯭ꯔꯦ ꯑꯩꯁꯦ ꯏꯁꯤꯡ ꯇꯔꯨꯛ ꯄꯤꯔꯦ ꯇꯥ
ꯑꯥ ꯃꯤꯠꯀꯤ
ꯑꯥ ꯎꯝ
ꯍꯥꯎꯔꯦ ꯑꯗꯨ ꯃꯥ
ꯃꯥ ꯅꯨꯡꯉꯥꯏꯌꯦꯦ ꯑꯩ ꯑꯩꯈꯣꯏꯗꯤ ꯌꯥꯗ꯭ꯔ‌ꯦ
ꯐꯣꯟꯁꯦ ꯑꯃꯇ ꯂꯩꯍꯧꯒꯦ ꯇꯧꯕꯅꯦ ꯌꯥꯗ‌ꯦ
ꯂꯥꯎꯀ‌ꯣ
ꯎꯝ
ꯅꯪ ꯍꯌꯦꯡ ꯂꯥꯛꯅꯤꯕ ꯇꯨꯏꯁꯟ ꯂ‌ꯣꯏꯕ ꯑꯗꯨꯝ ꯂꯥꯛꯑꯒꯦ ꯍꯥꯏꯔꯣ ꯑꯌꯨꯛꯇꯗꯣ
ꯇꯨꯏꯁꯟ ꯂꯣꯏꯕ ꯍꯥꯏꯁꯦ ꯑꯗꯨꯝ ꯆꯥꯛ ꯆꯥꯕ ꯀꯩꯒ ꯑꯗꯨꯝ ꯄꯨꯡ ꯇꯔꯥ ꯑꯗꯨꯝ ꯇꯥꯔꯅꯤꯗ
ꯑꯣ ꯍꯀꯣ
ꯎꯝ
ꯑꯣ ꯑꯩꯁꯨ ꯂꯝꯕꯤꯗ ꯍ‌ꯎ ꯆꯠꯂꯤꯌ‌ꯦ ꯀꯅ‌ꯣꯅꯤ ꯀꯁꯤ ꯊ‌ꯣꯛꯂ‌ꯣ ꯅꯩ ꯃ‌ꯦꯟ ꯔ‌ꯣꯗꯇ
ꯃꯣꯏ ꯀꯣꯟꯁꯦ ꯑꯩꯅ ꯈꯜꯂꯤꯁꯦ ꯃꯤ ꯈꯨꯗꯤꯡ ꯑꯃꯥ ꯃꯝ ꯇꯧꯕꯗꯣ ꯄꯥꯗꯣꯏꯔꯥ ꯍꯥꯏꯗꯤ ꯃꯤ ꯍꯟꯖꯟꯅ ꯇꯧꯕꯁꯤꯒꯤ ꯄꯥꯗꯣꯏꯔꯥ ꯄꯥꯔꯣꯏꯗꯣꯏꯔꯥ ꯒ꯭ꯌꯥꯟ ꯇꯥꯗ꯭ꯔꯦꯕ
ꯑꯗꯨꯗꯤ ꯀꯩꯁꯨ ꯄꯥꯔꯝꯃꯣꯏꯗ ꯍꯥꯏꯕꯤ
ꯑꯩ ꯄꯥꯗꯣꯏ ꯑꯩ ꯍꯥꯏꯕꯗꯤ ꯅꯪ ꯃꯤ ꯃꯉꯥꯗꯤ ꯁꯥꯟꯅꯔꯅꯤꯗꯅꯀꯣ
ꯑꯗꯨꯗꯤ ꯄꯥꯔꯝꯃꯣꯏ ꯍꯥꯏꯗꯤ ꯑꯦꯠꯂꯤꯁ ꯃꯉꯥ ꯍꯥꯟꯅ ꯇꯧ ꯍꯥꯏꯗꯣ ꯐꯣꯟ ꯅꯝꯕꯔ ꯃꯉꯥ ꯍꯥꯟꯅ ꯔꯤ ꯇꯧ ꯍꯥꯏꯗꯣ ꯇꯧꯔꯀꯥꯟꯗ ꯀꯣꯟꯅ ꯑꯇꯩꯗꯤ ꯑꯃꯛꯇ ꯇꯧ ꯌꯥꯔꯅꯤ ꯀꯩꯅꯣ
ꯑꯣ ꯑꯗꯨꯅꯦ ꯍꯥꯏꯔꯛꯁꯦ
ꯑꯗꯨ ꯅꯠꯇꯗꯤ ꯀꯩꯁꯨ ꯀꯩꯅꯣ ꯇꯧꯔꯣꯏꯕ
ꯑꯗꯣ ꯃꯣꯏ ꯒ꯭ꯔꯨꯞꯇꯗꯤ ꯑꯗꯨ ꯃꯌꯥꯝ ꯍꯥꯏꯅꯕ ꯑꯗꯨꯅꯅꯤ ꯑꯩꯅ ꯍꯪꯉꯛꯏꯁꯦ
ꯎ ꯎ ꯎꯝ ꯎ
ꯀꯥꯏꯅ‌ꯣ ꯀ‌ꯦ ꯀꯦ ꯀ‌ꯦ ꯇꯧꯏꯗꯨꯕ‌ꯣ
ꯑ ꯑꯣꯒ ꯒꯌꯥꯟ ꯍꯥ
ꯀꯩꯅꯣ ꯇꯨ ꯇꯨꯠ ꯇꯧꯔꯛꯄꯗꯣ ꯑꯣ ꯀꯩꯗ꯭ꯔꯣꯕ
ꯑ ꯍꯥꯏꯗꯤ ꯃꯣꯏꯒꯤꯗꯣ ꯄꯨꯂꯞ ꯃꯤ ꯀꯨꯟꯊ꯭ꯔꯥꯗ ꯊꯤ ꯂꯩꯔꯗꯤ ꯑꯗꯨ ꯇꯧꯅꯤ ꯑꯗꯨ ꯑꯩꯝꯕꯤ ꯀꯩꯅꯣ ꯀꯩꯅꯣ ꯇꯔꯨꯛ ꯇꯧꯔꯒ ꯃꯉꯥ ꯃꯉꯥ ꯇꯧꯕꯟ ꯐꯗꯧ ꯃꯥꯜꯂꯦ ꯐ‌ꯣꯟ ꯅꯝꯕꯔ ꯇꯔꯨꯛꯃꯨꯛ ꯇꯧꯔꯒꯀꯣ ꯎꯝ
ꯑꯩ ꯁꯅꯥꯃꯆꯥ ꯉꯥꯛꯇꯅꯤ ꯌꯥꯎꯔꯤꯁꯤ ꯁꯤꯗ ꯑꯩ ꯌꯥꯝ ꯇꯧꯗ꯭ꯔꯤꯑꯕꯀꯣ ꯇꯔꯥꯃꯉꯥ ꯇꯧꯒꯗꯣꯏꯅꯦꯕ ꯁꯤꯒ
ꯅꯪ ꯀꯌꯥꯗꯣ ꯇꯔꯥꯥꯡꯉꯥꯡ ꯇꯧꯕ
ꯅꯠꯇꯦꯌꯦ ꯁꯤꯒ ꯊꯥꯔꯇꯤꯟ ꯁꯨꯕꯗꯩ ꯃꯃꯥꯡꯩꯗ ꯊꯥꯔꯇꯤꯟ ꯁꯨꯕꯗ ꯁꯤꯒ ꯊꯥꯔꯇꯤꯟ ꯁꯨꯗꯣꯏꯅꯦꯕ
ꯑꯣ ꯑꯩꯗꯤ ꯀꯩꯅꯣ ꯌꯧꯒꯔ‌ꯦ ꯑꯩ ꯑꯩꯗꯤ ꯁꯤꯒ ꯑꯅꯤ ꯁꯨꯗꯅꯤ ꯑꯦ ꯑꯩ ꯁꯤ ꯑꯃꯇꯪꯅꯤ ꯅꯪꯒꯤ ꯍꯧꯖꯤꯛꯇ ꯋꯥꯔꯤ ꯁꯅꯝꯕꯗꯣ ꯑꯗꯨꯒ ꯑꯃꯇꯪꯅꯤ ꯑꯦ ꯉ ꯑꯗꯨ ꯃꯔꯨ ꯑꯣꯏꯅ ꯑꯁ ꯇꯧꯗ꯭ꯔꯤꯌꯦ ꯉꯁꯤꯗꯪ ꯂꯥꯛꯄꯗ ꯉꯥꯏꯔꯤ ꯍꯥꯏꯔꯒ ꯐꯣꯟ ꯑꯩ ꯐ꯭ꯔ‌ꯦꯟꯒꯤ ꯑꯗꯨꯅꯅꯦ ꯃꯣꯏ ꯂꯣꯏꯁꯟꯅꯔꯛꯑꯣ ꯍꯥꯏꯗꯣ ꯉꯁꯤ ꯈꯤꯇꯪ ꯌꯥꯔꯛꯑꯦꯕ ꯑꯩꯒꯤꯗꯨꯁꯨ ꯑꯩ ꯀꯨꯏꯑꯦꯕ ꯑꯦꯛꯖꯥꯝ ꯃꯃꯥꯡꯗꯩꯅꯦꯕ ꯑꯩꯒꯤꯗꯤ ꯍꯧꯖꯤꯛꯇ ꯌꯥ ꯍꯧꯖꯤꯛꯇ ꯌꯥꯍꯜꯂꯤꯅꯦ ꯑꯗꯣ ꯑꯣ
ꯂ‌ꯣꯏꯅꯤ ꯀꯩꯩꯅꯅꯨꯡ ꯇꯨ ꯇꯨ ꯇꯨ ꯈꯣꯡꯉꯤꯗꯨꯕꯣ ꯅꯪ ꯅꯥꯛꯇꯔ‌ꯣ
ꯑꯣ ꯇ ꯉꯥꯏꯈ‌ꯣ ꯌꯨ ꯂꯣꯏꯔꯅꯤ ꯁꯤ ꯃꯤꯅꯤꯠ ꯇꯔꯥ ꯇꯔꯥꯅꯤꯊꯣꯏꯗ꯭ꯔ ꯀꯩꯃ ꯂꯣꯏ
ꯑ ꯀꯔ ꯀꯣꯜ ꯇꯧꯁꯜꯂꯛꯄ ꯑꯗꯨꯏꯅꯤ
ꯃꯤꯅꯤꯠ ꯇꯔꯥꯅꯤꯊꯣꯏꯗꯔꯥ ꯀꯩꯅ‌ꯣꯝ ꯂꯣꯏꯕꯅꯤ
ꯇꯔꯥꯅꯤꯊꯣꯏꯗ ꯇꯨꯌꯦꯞ ꯃꯤꯅꯤꯠꯁꯇ ꯂꯣꯏꯕ꯭ꯔꯥ ꯍꯥꯏꯁꯦ ꯑꯣ ꯇꯨꯌꯦꯜꯞ ꯃꯤꯅꯤꯠꯁꯀꯨꯝꯕꯗ ꯂꯣꯏꯕ ꯑꯗꯨꯗꯤꯀꯣ
ꯎꯝ ꯁꯥꯡꯗꯟ ꯇꯧꯕꯗꯤ ꯌꯥꯎꯕꯅꯦꯕꯀꯣ ꯁꯥꯡꯗꯟ ꯇꯧꯕꯔꯗꯤ ꯐꯔꯦ ꯑꯗ ꯃꯣꯏ ꯃꯁꯥ ꯃꯇꯣꯟꯗ ꯑꯗꯨꯝ ꯂꯣꯏꯈꯤꯕ
ꯑ ꯃꯣꯏ ꯇꯔꯥꯃꯨꯛ ꯇꯣꯡꯕꯅꯤꯗꯣ ꯇꯔꯥꯃꯨꯛ ꯇꯣꯡ ꯐꯣꯏ
ꯎꯝ ꯅꯠꯇꯦ ꯃꯣꯏ ꯀꯛꯄꯗꯣ ꯑꯗꯨꯒ ꯑꯗꯨꯝ ꯂꯣꯏꯁꯟꯖꯦꯕ
ꯌꯥꯏꯦ ꯑꯗꯨꯁꯨ ꯌꯥꯏ ꯑꯩ ꯑꯩ ꯏ ꯅꯤꯄꯥ ꯑꯝꯇ ꯉꯥꯏꯔꯤ ꯀꯩꯅꯣꯅꯦ ꯀꯋꯥꯇ ꯁꯣꯛ ꯀꯗ ꯁꯣꯟꯖꯃꯣ
ꯎꯝ
ꯏꯦꯅꯦꯕꯥ ꯋꯥꯀꯤ ꯍꯥ ꯊꯤ ꯂꯎꯒꯦ ꯅꯠꯇꯗꯤ ꯑꯪ ꯒꯦꯝ ꯁꯅ ꯂꯩꯕꯅꯤ ꯎ ꯁꯤꯗꯣ ꯀꯗꯣꯏ ꯈꯪꯗꯦ
ꯀꯩꯅ ꯏꯗ ꯅꯪ ꯀꯩꯅꯅꯗ ꯕꯦꯝꯃꯜꯗ ꯇꯧꯗꯣꯏꯔꯣ ꯑꯩꯁ ꯄ꯭ꯔꯣꯖꯦꯤꯛꯇ ꯇꯧꯔꯗꯤ ꯑꯩꯁ ꯄ꯭ꯔꯣꯖꯦꯇꯤꯛꯇ ꯑꯣꯏꯅ ꯇꯧꯔꯅꯤ
ꯑꯩ ꯃꯐꯝ ꯈꯪꯗ꯭ꯔꯤ ꯑꯩꯁꯨ ꯀ꯭ꯋꯥꯀꯩꯊꯦꯜꯗ ꯀ꯭ꯋꯥ ꯀꯩꯊꯦꯜꯗ ꯂꯩ ꯀ꯭ꯀꯩꯊ ꯂꯒ ꯌꯥꯒ
ꯍꯣꯏ ꯀ꯭ꯋꯥꯀꯩꯊꯦꯜꯗ ꯕꯖꯥꯔ ꯃꯅꯥꯛꯇꯈꯤꯗ ꯇꯧꯔꯁꯤ ꯁꯤꯅꯦ
ꯎꯝ ꯑꯩ ꯀꯩꯁꯥꯝꯄꯥꯠꯇ ꯂꯩꯗꯣꯏꯅꯦꯕ ꯑꯩꯕꯨꯗꯤ ꯂꯩꯕꯨꯗꯤ
ꯑꯗꯨꯅ ꯏꯒ ꯅꯣꯗꯗꯦ
ꯑꯗꯨꯗꯋꯥꯏꯗꯨꯗꯒꯤ ꯑꯅꯛꯄ ꯑꯃꯛꯇ ꯊꯤꯔꯦꯅ ꯑꯗꯨꯒ ꯇꯣꯛꯁꯟꯁꯤ ꯇꯧꯕꯒꯨꯝꯗ꯭ꯔꯦ ꯌꯥ ꯀꯩꯅꯣꯝ ꯇꯧꯍꯧꯅꯗꯤ ꯅꯥꯕ ꯑꯁ ꯌꯥꯔꯣꯏꯕ ꯄ꯭ꯂꯦꯝꯃ ꯇꯥꯔ ꯂꯩꯝ ꯏ ꯀꯥꯏꯔꯛꯑꯅꯤꯕ ꯁꯤ ꯃꯇꯝꯁꯤꯗ ꯗꯤ ꯀꯣ ꯄ꯭ꯔꯣꯖꯦꯛꯇ ꯕꯦꯡꯀꯤꯡꯒꯤꯅ ꯀꯔꯤꯒꯤꯅꯣ ꯑꯦꯝ ꯇꯤ ꯑꯦꯁꯇꯨ ꯑꯣꯏꯔꯁꯨ ꯃꯆꯥ ꯑꯃ ꯈꯗꯧꯔꯒꯗꯤ ꯈꯤꯇꯪꯗꯁꯨ ꯋꯥꯈꯟꯗꯣ ꯅꯠꯇꯦ ꯑꯩ ꯍꯥꯏꯁꯤꯦ ꯃꯆꯥ ꯑꯃꯨ ꯇꯧꯕ ꯇꯧꯗꯧꯅ ꯇꯧꯕ ꯊꯕꯛ ꯑꯃꯇꯪ ꯈꯜꯂꯦ ꯍꯥꯏꯔꯒꯗꯤ ꯋꯥꯈꯟꯗꯨꯁꯨ ꯈꯔ ꯌꯥꯡꯗ꯭ꯔꯣ ꯀꯥꯏꯩꯅ ꯇꯧꯕꯤꯗꯕꯅꯤ ꯍꯥꯏꯕ ꯑꯃꯁꯨ ꯂꯩꯌꯦ
ꯎꯝ ꯑꯗꯨ ꯅꯪ ꯌꯥꯝ ꯈꯟꯅꯤꯡꯉꯒꯅꯦ ꯀꯩꯅꯣꯒꯤ ꯍꯧꯖꯤꯛ ꯊꯕꯛ ꯀꯃꯨꯛ ꯀꯧꯔꯤꯕꯅꯤ ꯀ꯭ꯂꯥꯁ ꯀꯧꯔꯛꯑꯅꯤ ꯑꯗꯨ ꯆꯪꯉꯨ ꯀꯧꯔꯗꯕꯅꯦ ꯑꯗꯨꯅ ꯑꯃꯨꯛ ꯂꯥꯛꯇꯣꯏꯗꯨꯅ ꯀꯩ ꯂꯥꯛꯀꯅꯤ ꯃꯥꯁꯇꯔ ꯂꯣꯏꯕ ꯉꯥꯛ ꯂꯥꯛꯑꯅꯤ
ꯎꯝ
ꯔꯤꯇꯔꯟꯕꯨꯛꯇꯤ ꯌꯥꯝ ꯂꯥꯏꯅ ꯄꯥꯁ ꯇꯧꯕꯅꯦꯕꯀꯣ ꯏꯟꯇꯔꯚꯤꯌꯨꯗꯗꯤ ꯄꯩꯁꯥ ꯄꯤ ꯏꯟꯇꯔꯚꯤꯌꯗꯗꯤ ꯄꯩꯁꯥ ꯇꯧꯔꯛꯑꯅꯤ
ꯑ ꯑꯦꯝ ꯇꯤ ꯑꯦꯁ ꯍꯥꯏꯅ ꯀꯩꯅꯣꯒꯤ ꯑꯦꯝ ꯇꯤ ꯑꯦꯁ ꯑꯦ ꯁꯤ ꯑꯦꯝ ꯇꯤ ꯑꯦꯁ ꯂꯩꯗꯅ ꯍꯥꯏ
ꯑꯁ ꯑꯗꯨ ꯇꯧꯗꯣꯏ ꯁꯧꯕꯗꯤ ꯅꯪ ꯕꯦꯡꯀꯤꯡ ꯆꯠꯄꯅ ꯐꯠꯇ꯭ꯔꯣ
ꯐꯩꯌꯦ ꯑꯦ ꯑꯗꯨꯕꯨꯗꯤ ꯑꯗꯨꯁꯨ ꯑꯃ ꯌꯥꯎꯗ꯭ꯔꯤꯅꯤ ꯀꯩꯅꯣ
ꯎꯝ ꯑꯗꯨꯗ ꯉꯠꯇꯌꯦ ꯀꯣꯆꯤꯡꯗꯅꯦ ꯖꯦꯅꯔꯦꯜ ꯑꯃ ꯂꯩꯔꯒꯅꯦꯕꯀꯣ ꯖꯦꯅꯔꯦꯜꯗꯤ ꯇꯧꯍꯒꯨꯝꯁꯦꯕ ꯑꯩ ꯋꯥꯈꯟꯗ
ꯎꯝ ꯗꯗꯥꯏꯔꯦꯡꯡꯦ ꯌꯥꯔꯕ
ꯀꯀꯤꯡꯒꯤ ꯑꯣꯏꯅ ꯀꯩꯅꯣꯗ ꯆꯠꯈ꯭ꯔꯁꯦꯕ ꯑꯗꯨꯅ ꯐꯅꯦꯕ ꯍꯌꯦꯡ ꯆꯥꯏꯊꯣꯛꯑꯒ ꯑꯃꯁꯨ ꯈꯟꯗ ꯑꯃꯁꯨ
ꯍ ꯌꯥꯏꯦ
ꯂꯨꯄꯥ ꯂꯤꯁꯤꯡ ꯇꯔꯥꯅꯤꯄꯥꯜꯒꯌꯥ ꯇꯔꯥꯅꯤꯄꯥꯜꯗ ꯇꯔꯥꯄꯜ ꯑꯗꯨꯥꯏꯅ ꯑꯣꯏꯕꯅꯦꯅ
ꯍꯪꯉꯣ ꯅꯪꯁꯨ ꯄ꯭ꯔꯣꯌꯦꯦꯛꯇꯤꯞꯇꯐꯠ ꯍꯪꯉꯛꯑꯣ ꯑꯩꯁꯨ ꯑꯇꯣꯞꯄ ꯈꯔ ꯍꯦꯟꯅ ꯐꯕ ꯃꯐꯝ ꯌꯦꯡꯉꯈꯤ ꯇꯧꯅꯦꯕ ꯑꯇꯣꯞ ꯑꯇꯣꯞꯄꯛꯇꯤꯁꯨ ꯌꯥꯏ ꯏꯚꯦꯟ ꯐꯁꯨ ꯌꯥꯏ ꯃꯉꯥꯜꯗ ꯏꯕꯦꯝ ꯃꯈꯜꯗ ꯇꯧꯒꯨꯝꯗꯧꯅꯦꯕ ꯑꯗꯨ ꯃꯉꯥꯜꯗꯨ ꯍꯪꯒꯦꯗꯧꯅꯦ ꯏꯕꯦꯝꯈꯜꯗꯣ ꯑꯗꯨꯒ ꯌꯥꯎꯁꯜꯂꯁꯤ ꯚꯥꯏ ꯑꯃ ꯌꯥꯎꯍꯧꯕꯅꯤ ꯐꯔꯦ ꯑꯩ ꯑꯩꯈꯣꯏ ꯕꯥꯅ ꯑꯃꯨꯛ ꯁꯤ ꯍꯦꯛ ꯂꯣꯏꯕꯒ ꯅꯪ ꯀꯩꯗꯧꯒꯦ ꯍꯥꯏꯅꯣ ꯅꯪ ꯔꯦꯟ ꯊꯤꯔꯕꯅꯤ ꯍꯥꯏꯔꯛꯑꯦ ꯅꯅꯥꯕ ꯗꯦꯠꯇꯦ ꯅ ꯎꯛꯇ꯭ꯔꯦ ꯅꯣꯡꯗꯣꯏꯅꯤ ꯕꯦꯔꯥꯅꯤꯅ
ꯇꯦꯟꯗꯔꯦꯅ ꯍꯣꯡꯉꯗꯔꯣꯅ
ꯍꯥꯥ
ꯇꯦꯟꯗ ꯍꯣꯡꯒꯅꯤ ꯍꯥꯏꯔꯕ
ꯅ ꯗꯦ ꯇꯦꯟꯗ ꯍꯣꯡꯁꯤ ꯏꯔꯦꯟꯇꯣ
ꯎꯝ
ꯑ ꯍꯣꯡꯉꯁꯤ ꯍꯣꯡꯉꯁꯤ ꯑꯣ ꯑꯣ ꯊꯝꯃꯒꯦ ꯚ ꯎꯝ ꯊꯀꯣꯁꯗꯦ ꯁ
ꯑꯣ ꯑ
ꯎꯝ ꯎꯝ ꯎ
ꯔ ꯔ ꯔ ꯔ ꯔ ꯔ